ꯎꯝ ꯑꯥꯅꯗꯤ ꯀꯣꯛꯕ ꯂꯥꯛꯄ ꯃꯈꯣꯟ ꯊꯣꯛꯕꯅꯤ ꯍꯧꯖꯤꯛ ꯃꯈꯣꯟꯒ ꯊꯣꯛꯈꯤꯗ꯭ꯔꯦ
ꯐꯣꯟ ꯇꯧꯔꯛꯄꯟꯗꯔꯣ
ꯎꯝ ꯐꯣꯟ ꯇꯧꯛꯄꯗ ꯎꯝ ꯉꯔꯥꯡꯅꯦ ꯉꯔꯥꯡ ꯅꯍꯥꯟꯅꯦ ꯑꯗꯨꯃꯗꯤ ꯐꯟ ꯅꯨꯉꯥꯏꯇꯦ꯫ ꯆꯞ ꯆꯞ ꯆꯠ ꯃꯔꯛꯇ ꯋꯥꯟ ꯇꯠꯄ ꯇꯧꯕ꯭ꯔꯣ
ꯎꯝ ꯑꯗꯣ ꯉꯁꯥꯏ ꯋꯥꯠꯂꯤꯀꯦꯁꯦ ꯁꯨꯕꯗꯨꯒꯤ ꯀꯩ ꯃꯈꯥ ꯇꯧꯕ ꯀꯣꯟ ꯀꯩꯕ ꯇꯧ ꯌꯥꯗ꯭ꯔꯩꯕ꯫
ꯃꯈꯥꯏꯗꯤ
ꯍꯥꯏꯗꯤ ꯀꯣꯟꯅ ꯇꯝ ꯇꯥꯛꯁꯅꯤ
ꯑꯣ ꯑꯗꯨꯗꯣ ꯃꯣꯏꯅ ꯑꯥꯗ ꯋꯥꯟ ꯑꯩꯠꯇꯤꯗꯨ ꯁꯨꯗ꯭ꯔꯗꯤ ꯃꯤꯗꯣ ꯃꯃꯥꯟꯗ ꯀꯣꯜꯗꯣ ꯀꯅꯥꯝ ꯇꯧꯅꯈꯤꯗꯦꯕ ꯄꯥꯛ ꯑꯗꯨꯏ ꯃꯣꯏꯅ ꯅꯝꯐꯨꯇ ꯁꯤ ꯄꯣꯠꯁꯤ ꯇꯧ ꯂꯣꯏꯗ꯭ꯔꯗꯤ ꯑꯃꯗꯤ ꯇꯧꯍꯜꯂꯣꯏ ꯍꯥꯏꯕꯩ ꯃꯑꯣꯡꯗ ꯁꯦꯝꯈꯤꯕꯩꯅꯦ꯫
ꯑꯩꯉꯣꯟꯗ ꯅꯣꯇꯤꯐꯤꯀꯦꯁꯟꯗꯤ ꯂꯥꯛꯑꯦꯕ
ꯎꯝ
ꯑꯣ ꯀꯅꯤꯗ ꯈꯪꯗꯦ ꯑꯩ
ꯀꯣꯏꯒꯦ ꯇꯧꯔ ꯂꯥꯑꯦ꯫
ꯅꯣꯇꯤꯐꯤꯀꯦꯁꯟ ꯉꯝꯃꯣꯏꯌꯦ ꯑꯩꯇꯥ ꯑꯦꯛꯖꯥꯝ ꯅꯣꯏ ꯇꯣꯛꯂ ꯍꯥꯏꯔꯀꯦ
ꯑꯣ ꯑꯦ ꯗꯥꯎꯟꯂꯣꯗ ꯍꯥꯏꯔꯒ ꯅꯪ ꯅꯪꯁꯤ ꯀꯩꯅꯣꯁꯤ ꯑꯞꯗꯦꯠ ꯇꯧꯈ꯭ꯔꯕ ꯑꯦꯄ꯭ꯂꯤꯀꯦꯁꯟꯁꯦ
ꯑꯪ ꯇꯧꯕꯗꯤ ꯑꯞꯗꯦꯠ ꯂꯥꯛꯄꯗꯣ ꯉꯔꯥꯡ ꯑꯗꯨꯃꯥꯏꯟ ꯇꯧꯕꯤꯔꯣ
ꯎꯝ ꯌꯥꯏ ꯇꯧꯔꯅꯤ
ꯎꯝ
ꯅꯣ ꯂꯩ ꯅꯣ ꯂꯩ ꯀꯥꯏꯂꯣꯝꯗ ꯑꯃꯝ ꯅꯨꯡꯉꯥꯏꯕ ꯑꯗꯣ ꯉꯁꯤ ꯑꯩ ꯕꯣꯜ ꯌꯤꯡꯉ ꯑꯗꯨꯝ ꯂꯥꯛꯑꯦ ꯉꯔꯥꯡꯁꯨ ꯆꯠꯀꯦ ꯇꯧꯔꯝ ꯏꯃꯅꯌꯥꯝ ꯂꯩ
ꯎꯝ
ꯕꯣꯜꯒꯤ ꯐꯥꯕ꯭ꯁ
ꯊꯕꯛꯇꯣ ꯑꯩꯈꯣꯏꯅ ꯍꯦꯟꯗ꯭ꯔꯗꯤ
ꯈꯣꯏ ꯂꯩ ꯀꯩꯅꯣ ꯌꯦꯛꯄꯅꯦꯗ ꯄꯪꯌꯦ ꯒꯨꯝꯕꯗ
ꯑꯥ ꯍꯣꯏ ꯐꯥꯏꯅꯦꯜꯗꯗꯤ ꯌꯦꯡꯁꯤꯒ ꯌꯦꯡꯁꯤꯍꯥꯏ
ꯀꯥꯏꯗꯩꯅꯣꯗ ꯍꯨꯛ ꯅꯥ ꯄꯨꯡ ꯌꯧꯉꯩ ꯉꯁꯤ ꯉꯔꯥꯡ ꯑꯩꯟ ꯇꯧꯔꯤ ꯄꯨꯡ ꯑꯌꯨꯛ ꯑꯌꯨꯛ ꯅꯦ ꯑꯩꯟ ꯇꯨꯝꯃꯤꯁꯦ ꯄꯨꯡ ꯕꯥꯔꯣ ꯃꯈꯥꯏ ꯂꯩꯁꯤꯜꯂꯅꯤ ꯑꯃꯅ ꯄꯨꯡ ꯃꯔꯤ ꯃꯈꯥꯏ ꯁ꯭ꯋꯥꯏ ꯂꯩꯁꯤꯜꯂꯅꯤ
ꯑꯗꯨꯗꯤ ꯇꯨꯝꯕꯗꯨꯗꯤ ꯄꯨꯡ ꯕꯣꯜ ꯂꯣꯏꯔꯀꯥꯟ ꯄꯨꯡ ꯇꯔꯨꯛ ꯃꯈꯥꯏ ꯇꯔꯦꯠ ꯇꯥꯏ ꯂꯥꯛꯑꯦ ꯑꯗꯨꯝ ꯄꯨꯡ ꯇꯔꯨꯛ ꯃꯈꯥꯏ ꯇꯔꯦꯠ ꯇꯔꯥꯀꯥꯟ ꯇꯨꯝꯕꯗꯨꯗꯤ ꯑꯁ ꯀꯥꯏꯗꯅꯣꯗ ꯔꯨꯇꯤꯟ ꯌꯥꯗ꯭ꯔꯦ ꯗꯨꯗꯤ ꯃꯊꯦꯜ ꯆꯥꯔꯝ
ꯑꯈꯣꯏ ꯎꯇꯤ ꯊꯣꯡꯉꯦ
ꯎꯠꯇꯤ
ꯑꯥ
ꯑꯝ ꯀꯥꯡ ꯃꯇꯝ ꯌꯧꯔꯛꯑꯝꯅꯤꯅ
ꯃꯥꯅꯦ
ꯎꯝꯒ ꯒꯥꯔꯤ ꯑꯃꯃꯝ ꯒꯥꯔꯤ ꯑꯃꯃꯝ ꯊꯧꯒꯤꯕꯗꯩ ꯑꯃꯨꯛ ꯇꯥꯗꯕꯤꯅꯤꯅꯦ ꯀꯣ
ꯕꯨꯛꯁꯣ ꯌꯥꯝꯅ ꯅꯛꯑꯦ ꯁꯤꯗꯅꯤ
ꯅꯣꯏ ꯑꯅꯝꯕ ꯀꯩꯅꯣ ꯊꯥꯔꯝꯃꯅꯤꯅꯦ ꯔꯥꯃꯦꯒꯤ ꯕ꯭ꯂꯣꯛ ꯊꯥ ꯂꯣꯏ ꯂꯣꯏꯔꯝꯃꯅꯤꯅꯦ ꯄꯔꯦꯡ ꯄꯔꯦꯡ ꯃꯈꯩ
ꯃꯈꯛ ꯀꯥꯏꯗ ꯑꯗꯨ ꯊꯥꯗꯕ ꯑꯗꯨ ꯊꯥꯗꯕ ꯑꯣꯏꯇꯥꯔꯗꯤ ꯀꯩꯅꯣ ꯑꯣꯏꯗꯣꯏꯅꯦ ꯅꯣꯏ ꯅꯣꯏ ꯗꯨꯋꯥꯏꯗꯨꯗꯤ ꯑꯥꯥ ꯃꯍꯛꯀꯥꯏ ꯑꯗꯨꯗꯤ ꯑꯥ ꯃꯅꯨꯡ ꯂꯣꯝ ꯆꯪꯉꯦ
ꯑꯩ ꯌꯨꯝ ꯄꯥꯟꯂꯦ ꯑꯗꯨꯅ ꯁꯣꯝ ꯅꯥꯀꯟꯗ ꯄꯥꯜꯂꯛꯄ
ꯑꯣ ꯁꯣꯝꯗ ꯄꯥꯟꯕ꯭ꯔ
ꯑꯣ
ꯌꯦꯁ ꯃꯣꯏꯔꯥꯡꯊꯦꯝ ꯃꯣꯏꯔꯥꯡꯊꯦꯝ ꯁꯒꯩ ꯃꯥꯅ ꯄꯥꯏꯗꯅ ꯑꯣꯔꯤꯖꯤꯅꯦꯜ ꯇꯥꯕꯗ ꯅꯩ ꯃꯣꯏꯔꯥꯡꯊꯦꯝ ꯍꯥꯏꯗꯤ ꯅꯪ ꯌꯨꯝꯒꯤꯔꯣ ꯅꯠꯇ꯭ꯔꯒꯅ ꯑꯗꯨꯒꯤꯔꯣ
ꯍꯣꯏ ꯍꯣꯏ ꯌꯨꯝꯒꯤ ꯑꯩ ꯌꯨꯝꯒꯤ ꯍꯥꯏꯔꯦ
ꯑꯣ ꯑꯗꯨꯗꯅ ꯀꯩ ꯁꯥꯒꯩ
ꯔꯣꯡꯃꯩ ꯈꯦꯇꯔꯤ ꯑꯣꯏ
ꯑꯣ ꯍꯣꯏ ꯑꯣꯏꯔꯝꯒꯅꯤ ꯃꯍꯛꯀꯥꯏꯗ ꯃ‌ꯣꯏ ꯃꯣꯏꯔꯥꯡꯊꯦꯝ ꯄꯥꯛ ꯇꯥꯗꯦꯕ
ꯑꯥ ꯍꯣꯏ ꯁꯣꯝꯅ ‌ꯁꯣꯝꯅꯀꯟꯗ ꯀꯟꯅ ꯂꯩꯇꯦ ꯃꯔꯥꯡꯊꯦꯝ
ꯌꯨꯝꯒꯤꯅ ꯑꯃꯨꯛ ꯀꯩꯅꯣꯒ ꯁꯥꯒꯩꯒ ꯆꯞ ꯃꯥꯟꯅꯩ ꯂꯩꯀꯥꯏꯒ
ꯑꯣ ꯍꯦ ꯍꯦ
ꯎꯝ ꯈꯪꯗꯦꯗ
ꯑꯦ ꯎꯝ ꯐꯩ ꯀꯌꯥꯝ ꯀꯨꯏꯔꯅꯣ ꯀꯨꯏꯔꯝꯒꯤꯔꯣꯏ ꯑꯩꯅ‌ ꯄꯥꯕ
ꯀꯨꯏꯔꯦ ꯒꯔꯦꯖꯨꯑꯦꯁꯟ ꯂꯣꯏꯕꯒ ꯑꯗꯨꯝ ꯄꯥꯔꯦ ꯑꯩꯗꯤ
ꯎꯝ ꯌꯥꯏ ꯃꯥ ꯍꯧꯗꯤ ꯀꯨꯏꯔꯝꯈꯤꯔꯣꯏ ꯑꯗꯨꯗꯤ ꯈꯣꯡꯗꯕꯤ ꯃꯇꯝ ꯑꯗꯨꯋꯥꯏꯗ ꯃꯥꯥꯜꯂꯦ ꯑꯩꯁꯨ
ꯍꯣꯏ ꯑꯗ꯭ꯋꯥꯏꯗ ꯃꯥꯜꯂꯦ ꯎ ꯃꯈꯥ ꯇꯧꯗ꯭ꯔꯦ ꯎꯝ
ꯍꯣꯏꯗ ꯑꯃꯃꯣꯝꯗ ꯌꯨꯝꯒꯤ ꯐꯅ ꯁꯦꯕꯥ ꯇꯧꯕ ꯈꯣꯠꯄ ꯍꯥꯏꯁꯤꯁꯨ ꯑꯃꯔꯣꯃꯗ ꯊꯕꯛ ꯑꯃꯅꯤ
ꯀꯣꯛ ꯉꯥꯎꯏ
ꯀꯩꯅꯣ ꯈꯛꯇꯅ ꯄꯩꯁꯥ ꯊꯕꯛ ꯈꯛꯇꯅ ꯄꯩꯁꯥ ꯐꯪꯉꯤ ꯑꯗꯨꯒ ꯀꯩꯅꯣ ꯇꯧꯏ ꯂꯩꯄꯣꯟꯇꯦꯕ ꯊꯕꯛ ꯇꯧꯗ ꯌꯥꯗꯦ ꯍꯥꯏꯕꯁꯨ ꯂꯩꯇꯦ ꯑꯩꯁꯨ ꯑꯃꯔꯣꯝꯗ ꯂꯥꯏꯔꯤꯛ ꯇꯃꯦ ꯍꯥꯏꯖꯕ ꯋꯥꯅꯤ ꯐꯥꯔ꯭ꯃ ꯍꯤꯡꯒꯣꯟ ꯆꯥꯎꯅ ꯇꯧꯕꯅꯗꯤ ꯑꯩꯗꯤ ꯑꯗꯨꯅꯗꯤ ꯄꯥꯝꯗꯤ ꯄꯥꯝꯖꯩꯕ ꯂꯥꯏꯐꯇꯀꯣ ꯑꯗ ꯄꯥꯠꯅꯤꯅ ꯍꯌꯦꯡ ꯑꯃ ꯇꯩꯔꯣ ꯑꯃ ꯇꯧꯔꯣ ꯀꯩꯅꯣ ꯇꯧꯗ ꯌꯥꯗꯃꯤꯅ ꯌꯨꯝꯗ ꯁꯨꯝ ꯂꯩꯕꯗꯤ ꯌꯥꯗꯕꯅꯤꯅ ꯑꯩꯈꯣꯏꯅ ꯑꯃꯨꯛ ꯊꯕꯛ ꯊꯤ
ꯍꯣꯏ ꯊꯕꯛꯀꯤ ꯆꯥꯟꯁ ꯂꯩꯔꯗꯤ ꯊꯕꯛꯀꯤ ꯌꯦꯡꯍꯧ ꯌꯥꯏꯗ
ꯎꯝ ꯊꯕꯛ ꯑꯃ ꯐꯪꯕꯩꯕꯨꯗꯤ ꯄꯀꯥꯅꯤ ꯕꯦꯁꯅꯤ ꯑꯃꯔꯣꯝꯗ
ꯊꯕꯛ ꯇꯧꯅ ꯇꯧꯅ ꯑꯗꯨꯝ ꯐꯥꯔ꯭ꯃ ꯀꯩꯀꯥ ꯍꯥꯏꯗꯨꯁꯨ ꯑꯗꯨꯝ ꯇꯧ ꯌꯥꯏꯌꯦꯕ
ꯂꯧꯎ ꯁꯤꯡꯎ ꯃꯇꯝꯗ ꯅꯣꯏ ꯑꯗꯣꯝꯒꯤꯗꯤ ꯂꯧ ꯎꯗ꯭ꯔꯣ
ꯑꯈꯣꯢꯗꯤ ꯂꯧ ꯎꯗꯦ
ꯍꯧꯛ ꯄꯥꯝꯐꯦꯜ ꯊꯥꯕ ꯈꯣꯠꯄ ꯌꯥꯝ ꯇꯧꯅ ꯃꯇꯝꯅꯤꯗ
ꯎꯝ ꯑꯩꯅ ꯁꯣꯝ ꯅꯥꯀꯟꯗ ꯌꯨꯝ ꯄꯥꯜꯂꯛꯄꯗ ꯌꯨꯝ ꯄꯥꯜꯂꯛꯄꯒ ꯌꯥꯝ ꯈꯦꯠꯅꯩꯗ ꯑꯈꯣꯏ ꯑꯥ ꯌꯨꯝꯗ ꯂꯩ ꯀꯥꯟꯗꯗꯤ ꯑꯃꯨꯛ ꯍꯣꯏ ꯃꯤ ꯃꯈꯩꯁꯤ ꯑꯅꯝꯕꯅ ꯂꯧ ꯎꯅ ꯗꯦꯕ ꯑꯈꯣꯏ ꯑꯥꯗ ꯂꯩꯕꯗꯨ ꯑꯗꯨꯝ ꯍꯥꯏꯗꯤ ꯗꯨꯀꯥꯟꯒꯨꯝꯕ ꯊꯣꯛꯅꯕ ꯑꯗꯨꯃꯥꯏꯟ ꯂꯣꯏꯟ ꯇꯧꯅꯩꯌꯦꯕ ꯅꯛꯑꯕꯅꯤꯅ ꯄꯣꯐꯝꯒꯨꯝꯕ ꯐꯝꯕ ꯑꯗꯨꯃꯥꯏꯟ ꯂꯣꯏꯟ ꯇꯧꯅꯩ ꯁꯣꯝ ꯅꯥꯀꯟꯗꯅ ꯐꯥꯔ꯭ꯃ ꯀꯟꯅ ꯑꯃꯨꯛ ꯂꯧ ꯂꯧꯕꯨꯛꯀ ꯅꯛꯑꯦꯗꯅ
ꯎꯝ
ꯁꯣꯝ ꯅꯥꯀꯟꯒꯤ ꯃꯤ ꯃꯈꯩꯁꯤꯅ ꯑꯃꯨꯛ ꯂꯧ ꯌꯥꯝ ꯎꯅꯩ ꯂꯧꯎ ꯁꯤꯡꯎꯗ ꯌꯥꯝ
ꯍꯣꯏ ꯃꯥꯏ ꯃꯥꯏ ꯁꯤꯡꯐꯝ ꯖꯒ ꯆꯥꯅ ꯆꯥꯅꯕꯗ ꯇꯧꯋꯦꯗꯨꯅꯤ
ꯎꯝ ꯃꯐꯝ ꯃꯐꯝꯗꯨꯢ ꯃꯇꯨꯡꯢꯟꯅ ꯁꯤꯟꯐꯝꯁꯨ ꯈꯦꯠꯅꯔꯝꯅꯤ ꯑꯗꯨꯝ
ꯃꯥꯅꯤ ꯑꯣꯄꯣꯔꯆꯨꯅꯤꯇꯤ ꯐꯪꯕꯗꯨꯗꯤ ꯑꯃꯗ ꯕꯖꯥꯔ ꯃꯄꯥꯟ ꯍꯥꯏꯁꯤꯗꯤ ꯕꯖꯥꯔꯒꯤꯗ ꯂꯣꯢꯅ ꯑꯗ ꯑꯗꯨꯗꯒꯤ ꯏꯟꯐ꯭ꯂꯨꯌꯦꯟꯁꯁꯨ ꯂꯣꯏꯟ ꯂꯥꯛꯑꯗꯣꯢꯅꯤꯗ ꯑꯩꯈꯣꯏꯁꯨ ꯁꯤꯗ ꯏꯟꯗꯣꯝꯆꯥ ꯑꯃ ꯃꯣꯏꯔꯥꯡꯊꯦꯝꯗꯩ ꯄꯥꯜꯂꯛꯑꯦ ꯑꯈꯣꯏ ꯀꯥꯏ ꯅꯨꯄꯤ ꯃꯣꯢꯁꯨ ꯕꯖꯥꯔ ꯃꯄꯥꯟꯅꯤꯅ ꯑꯗꯨꯝ ꯕꯖꯥꯔꯗ ꯑꯗꯨꯝ ꯇꯥꯔꯛꯑꯦꯕ ꯃꯆꯦꯅ ꯐꯤ ꯀꯣꯟ ꯇꯨꯕ ꯈꯣꯠꯄ ꯇꯧꯕ ꯑꯗꯨꯒ ꯃꯥꯁꯨ ꯑꯗꯨꯝ ꯕꯖꯥꯔꯗ ꯑꯗꯨꯝ ꯍꯥꯏꯕꯅꯦꯕ ꯍꯥꯟꯅ ꯍꯧꯄꯨꯗꯤ ꯊꯣꯛꯇ꯭ꯔꯦ ꯌꯨꯝ ꯂꯩꯕꯗꯩ ꯍꯥꯟꯅꯗꯤ ꯊꯣꯛꯑꯝꯃꯤ
ꯎꯝ ꯅꯨꯉꯥꯏꯕꯗꯤ ꯕꯖꯥꯔ ꯃꯅꯥꯛꯅ ꯅꯨꯉꯥꯢꯕ ꯍꯦꯜꯂꯤ
ꯑꯗꯨꯕꯨꯗꯤ ꯌꯨꯝ ꯍꯥꯢꯔꯦꯗꯅ ꯍꯥꯢꯖꯕ꯭ꯋꯥꯅꯤ ꯍꯌꯦꯡ ꯅꯩꯁꯨ ꯀꯨꯏꯔꯛꯀꯥꯟꯗꯨꯗ ꯑꯗꯨꯗ ꯂꯩꯔꯛ ꯀꯨꯏꯔꯛꯀꯥꯟꯗ ꯐꯟꯅ ꯑꯉꯥꯡ ꯀꯩꯀꯥꯡ ꯆꯥꯎꯔꯀꯥꯟꯗꯕꯨꯗꯤ ꯑꯗꯨꯝ ꯀꯥꯟꯗꯕꯨꯗꯤ ꯅꯪꯒꯤ ꯅꯌꯨꯝꯅꯤ ꯐꯟ ꯈꯜꯂꯒ ꯂꯩꯒꯤꯅꯦꯕ ꯍꯧꯖꯤꯛꯀꯤꯗꯤ ꯅꯧꯔꯤꯝꯅꯤꯅ ꯍꯢꯗ ꯍꯧꯔꯛꯐꯝꯗꯨ ꯑꯁꯣꯝ ꯅꯥꯀꯟꯒꯤꯗꯅ ꯌꯥꯝ ꯊꯤꯅ ꯆꯍꯤ ꯃꯇꯝꯗꯣ ꯁꯥꯡꯉꯤꯗꯅ
ꯎꯝ
ꯀꯥꯎꯔꯣꯏꯗ ꯑꯥꯁ ꯑꯗꯨꯕꯨꯗꯤ ꯏꯅꯛ ꯅꯛꯅ ꯕꯣꯠꯅꯤꯅ ꯀꯛꯆꯤꯡ ꯃꯅꯨꯡ ꯉꯥꯛꯇꯅꯤꯅ
ꯑꯗꯨ ꯍꯥꯏꯗꯤ ꯂꯩꯕ ꯅꯨꯡꯉꯥꯏ ꯍꯥꯏꯗꯤ ꯍꯥꯟꯅ ꯑꯃꯨꯛ ꯁꯤꯗꯅ ꯑꯃꯨꯛ ꯀꯩꯅꯣꯝꯇ ꯂꯩꯅꯤꯡꯉꯦ ꯑꯥ ꯕꯖꯥꯔ ꯌꯧꯃꯩ ꯆꯠꯇꯣꯏꯅꯤꯕ ꯂꯝꯕꯤꯗꯣ ꯁꯥꯡꯅ ꯆꯠꯂꯤꯗꯅ ꯍꯥꯟꯅꯕꯨꯛ ꯀꯩꯅꯣꯝꯇ ꯂꯩꯅꯤꯡꯉꯦ ꯀꯩꯅꯣꯝꯇ ꯆꯪꯅꯤꯡꯑꯦ ꯍꯥꯏ ꯀꯥꯟꯗ ꯐꯠ ꯐꯠ ꯐꯪꯕ ꯄꯣꯠꯅꯤꯗꯅ
ꯃꯈꯥꯀꯥꯏ ꯕꯣꯔꯥ ꯆꯥꯁꯨꯕꯤ ꯂꯩꯗꯨꯗꯤ
ꯍꯣꯏ ꯑꯗꯨꯕꯨꯗꯤ ꯂꯩ
ꯈ꯭ꯋꯥꯏ ꯐꯕ ꯈ꯭ꯋꯥꯏ ꯀꯥꯟꯅꯕ ꯑꯝ ꯂꯩꯗꯨ ꯀꯩꯊꯦꯟꯃꯆꯥꯁꯨ ꯐꯅꯌꯥꯝꯗꯤ ꯆꯈꯠ ꯆꯥꯎꯗꯤ ꯆꯥꯎꯈꯠꯆꯔꯕꯅꯤ ꯄꯣꯠ ꯆꯩ ꯃꯣꯏꯅ ꯍꯥꯞꯄꯗ ꯕꯖꯥꯔꯗꯧꯅ ꯁꯤꯠꯄꯗꯤ ꯉꯝꯗ꯭ꯔꯤꯕꯩꯅꯤ ꯁꯣꯝꯅꯥꯀꯥꯟ ꯕꯖꯥꯔ ꯂꯣꯏꯅ ꯂꯩꯕꯅꯤꯅꯀꯣ
ꯑꯣ ꯑꯗꯣ ꯀꯩꯊꯦꯜ ꯃꯆꯥꯔꯣꯝꯗ ꯆꯠꯇꯕ ꯀꯨꯔꯕꯩꯔ ꯈꯪꯗꯦ ꯉꯥꯔꯥꯡ ꯅꯍꯥꯟ ꯋꯥꯔꯤ ꯁꯥꯟꯅꯕ ꯃꯤ ꯅꯨꯄꯥ ꯑꯃꯒ ꯑꯗꯨꯅ ꯑꯇꯣꯞꯄ ꯂꯝꯒꯤ ꯃꯤꯅꯦꯕ ꯑꯗꯨꯀꯥꯟꯗ ꯁꯨꯝ ꯋꯥꯏꯔꯤꯁ ꯁꯥꯟꯅꯀꯥꯟꯗ ꯀꯩꯊꯦꯟ ꯃꯆꯥꯥꯗ ꯃꯥꯅ ꯍꯥꯏꯌꯦ ꯕꯣꯔꯥ ꯀꯊꯦꯟ ꯃꯆꯥ ꯕꯣꯔꯥ ꯕꯣꯔꯥ ꯃꯄꯥꯛꯇꯨ ꯑꯗꯨꯁꯨ ꯅꯠꯇꯕ ꯕꯣꯔꯥ ꯀꯟꯕꯗꯤ ꯑꯣꯏꯔꯒ ꯃꯔꯣꯏꯁꯨ ꯌꯥꯎꯋꯦ ꯕꯣꯔꯥ ꯃꯄꯥꯛꯅꯦ ꯉꯥꯔꯤꯒꯤ ꯃꯍꯥꯎ ꯈꯔ ꯆꯦꯟꯇꯛꯁꯨ ꯇꯧꯋꯦꯒ ꯍꯥꯏ ꯀꯔꯝꯕ ꯕꯣꯔꯥꯅꯣ ꯈꯪꯗꯦ ꯃꯥꯅ ꯍꯥꯏꯗꯣ
ꯑꯣ ꯅꯪ ꯆꯥꯔꯤꯕ꯭ꯔꯣ ꯑꯆꯥ ꯀꯩ ꯅꯪ ꯃꯣꯏꯔꯥꯡꯊꯦꯝ ꯕꯣꯔꯥ ꯌꯨꯝꯗꯁꯨ ꯑꯝꯃꯨ ꯆꯥꯔꯛꯇꯕ
ꯀꯩꯅꯣꯗꯨꯔꯣ ꯃꯣꯏ ꯍꯥꯏꯁꯦ ꯀꯩꯊꯦꯜꯗ ꯌꯣꯟꯕ ꯑꯀꯟꯕꯗꯣ
ꯍꯣꯏ ꯍꯣꯏ ꯍꯣꯏ ꯕꯣꯔꯥ ꯍꯣꯏ ꯑꯗꯨꯅꯤ
ꯑꯩꯗꯤ ꯉꯥꯔꯤꯒꯤ ꯃꯍꯥꯎꯒꯁꯨ ꯍꯥꯏꯐꯦꯠ ꯆꯦꯜꯂꯤꯒ ꯍꯥꯏꯕꯗꯣ ꯀꯔꯤ ꯕꯣꯔꯥꯡꯅꯣ ꯈꯜꯂꯤꯅꯤꯅꯦ
ꯎꯝ ꯑꯗꯣ ꯍꯧ ꯀꯩꯊꯦꯟ ꯃꯆꯥꯥꯗꯁꯨ ꯃꯔꯣꯏ ꯌꯥꯎꯕꯤ ꯊꯥꯎꯕꯨꯗꯤ ꯊꯥꯗꯔꯝꯃꯦ ꯍꯥꯟꯅꯩꯗꯨꯅꯦ ꯃꯔꯣꯏ ꯌꯥꯎꯕꯤꯗ ꯑꯅꯤꯄꯣ
ꯎꯝ ꯑꯗꯨ ꯑꯩꯅ ꯀꯩꯊꯦꯜ ꯃꯆꯥꯗ ꯀꯩꯊꯦꯜ ꯃꯆꯥꯁꯨ ꯍꯣ ꯑꯈꯣꯏꯁꯤꯗꯅ ꯑꯃꯨꯛ ꯀꯩꯊꯦꯜ ꯃꯆꯥꯗꯨ ꯈꯣꯏꯗꯤ ꯈꯤꯗꯪꯗꯤ ꯂꯥꯞꯅꯩꯗꯅ
ꯎꯝ
ꯑꯗꯨꯅ ꯀꯩꯊꯦꯜꯆꯥꯥꯗꯤ ꯊꯣꯏꯅ ꯊꯣꯛꯇꯦꯕ ꯑꯗꯨꯒꯤꯅꯦ ꯑꯦ ꯀꯔꯤꯅꯣ ꯀꯩꯊꯦꯟ ꯃꯆꯥꯗꯕꯧ ꯀꯔꯤ ꯕꯣꯔꯥꯕꯨ ꯃꯔꯣꯏ ꯍꯥꯞꯄꯤ ꯀꯩꯅꯣ ꯉꯥꯔꯤꯒꯤ ꯃꯍꯥꯎ ꯂꯩꯅ ꯀꯔꯤ ꯈꯜꯂꯤꯁꯤꯅꯦ ꯑꯩꯅ
ꯑꯣ ꯍꯧ ꯍꯥꯞꯄꯨꯗꯤ ꯍꯥꯞꯄꯝ ꯅꯍꯥꯋꯥꯏ ꯑꯈꯣꯏ ꯑꯉꯥꯡ ꯑꯣꯏꯀꯥꯟꯗꯗꯤ ꯌꯨ ꯕꯖꯥꯔꯒꯤ ꯑꯗꯨꯃꯥꯏꯅ ꯇꯧꯗ꯭ꯔꯣ ꯑꯗꯨꯝ ꯃꯔꯣꯏ ꯌꯥꯎꯔ
ꯎꯝ
ꯑꯗꯨꯏꯗꯨꯅꯤ ꯃꯣꯏꯅ ꯍꯥꯏ ꯑ ꯑꯗꯨꯏ ꯄꯣꯠꯇꯨ ꯑꯗꯨꯝ ꯑꯥꯏ ꯂꯝꯈꯥꯏꯗꯁꯨ ꯀꯩꯗꯁꯨ ꯁꯨꯝ ꯐꯪꯕꯅꯤꯅ ꯃꯤꯈꯨꯟ ꯃꯆꯥꯗꯤ ꯂꯥꯛꯀꯥꯟꯗ ꯀꯩꯊꯦꯜ ꯃꯆꯥ ꯌꯧꯔꯛꯇꯕꯅꯤꯅ ꯑꯗꯥꯗ ꯇꯣꯛ ꯂꯩꯔ ꯆꯥꯅꯕꯁꯨ ꯌꯥꯎꯕꯅꯤꯗ
ꯑꯗꯣ ꯑꯗꯨ ꯃꯥꯅ ꯀꯩꯊꯦꯟ ꯃꯆꯥꯗꯩꯅꯦ ꯀꯩ ꯊꯦꯟ ꯃꯆꯥꯗꯣ ꯑꯗꯨꯗ ꯌꯥꯎꯋꯦꯅ ꯍꯥꯏꯕ ꯑꯗꯨ ꯀꯩꯊꯦꯜꯗꯕꯨꯗꯤ ꯀꯩꯊꯦꯟ ꯑꯆꯧꯕꯗꯕꯨꯗꯤ ꯌꯥꯎꯋꯦ ꯈꯪ
ꯑꯪ ꯊꯣꯛꯇ ꯀꯨꯏꯔꯕꯩ ꯊꯣꯛꯇꯀꯨꯏ ꯍꯥꯞꯄꯨꯗꯤ ꯍꯥꯞꯈꯔꯝ
ꯐꯔꯦ ꯅꯪꯅꯃꯨꯛ ꯇꯧꯔꯛꯑꯣ
ꯍꯣꯏ